ꯍꯜꯂꯣ ꯍꯜꯂꯣ
ꯍꯦꯜꯂꯣ ꯑꯣ ꯇꯥꯕ꯭ꯔꯣ ꯑꯥ
ꯀ ꯔꯅꯤ ꯀꯦ ꯎ ꯅꯣꯛ ꯀꯅꯣ ꯅꯣꯛ ꯀꯩꯅꯣ
ꯑꯩ ꯣ ꯌꯦꯉꯗ꯭ꯔꯣ
ꯁꯤ ꯌꯦꯡꯉꯣꯌꯦ ꯌꯦꯡꯉꯦ ꯃꯒꯅꯤ
ꯍ
ꯏꯗꯧꯔꯤꯒ ꯣ ꯕꯣ ꯌꯦꯡꯒꯦ ꯇꯧꯔꯤꯕꯣ
ꯕꯣ ꯌꯦ ꯏꯁꯤꯔꯥ ꯉꯥꯏꯅꯦꯚ
ꯆꯥꯛꯁꯤꯡꯤꯡꯁꯤ ꯆꯥꯔꯕꯣ
ꯑꯥ
ꯆꯥꯛ ꯏꯁꯤꯡꯗꯤ ꯆꯥꯔꯕꯣ
ꯑꯧ ꯆꯥꯔꯦ ꯏꯁꯤꯡꯗꯤ ꯆꯥꯗꯤꯌꯦ ꯊꯛꯑꯦ
ꯑꯁ ꯀꯩꯅꯣ ꯆꯥꯛ ꯏꯁꯤꯡ ꯍꯥꯏꯕꯅꯤꯅꯦ ꯍꯩꯅꯕꯅꯤꯅꯦ ꯀꯩꯅꯣ ꯑꯩꯅꯕꯗꯨꯗ ꯃ ꯏ ꯂꯣꯔꯦ ꯅ ꯆꯥꯏꯅ
ꯀꯔꯤ ꯏꯟꯁꯥꯡ ꯆꯥꯔꯤꯒꯦ ꯅꯪꯕꯨ
ꯑꯁ ꯉꯁꯤꯗꯤ ꯍꯋꯥꯏ ꯑꯣꯏꯅ ꯇꯧꯋꯦꯗ
ꯍꯥꯎꯕ꯭ꯔꯣ
ꯍꯥꯎꯗ꯭ꯔꯗꯤ ꯀꯥꯏꯅ ꯍꯥꯎꯗ꯭ꯔꯁꯨ ꯍꯥꯎꯁꯨ ꯁꯤꯗꯅ ꯑꯗꯨꯝ ꯆꯥꯕꯅꯤꯗ
ꯀꯥꯏꯗꯩꯔꯣ ꯅꯪꯕꯣ
ꯑꯩꯅꯅꯗꯅꯦ ꯎꯗ
ꯑꯩꯁꯨꯨꯅꯦ
ꯑꯥ ꯀꯩ ꯂꯩꯈꯥꯏꯗ
ꯃꯈꯣꯟ
ꯃꯈꯈꯣ ꯑ ꯏ ꯏꯗ ꯑꯗꯨꯗꯦ
ꯂꯪꯗꯤ
ꯑꯩ ꯔꯪꯈꯣꯡ ꯂꯩꯅꯤ
ꯅꯪꯈ ꯎꯝ ꯈꯪꯉꯦ ꯈꯪꯉꯦ
‌‍ꯈꯪꯉꯦ ꯈꯪ ꯃꯈꯝ ꯄꯥꯠ ꯀꯌꯥꯅꯣ
ꯊ꯭ꯔꯤ
ꯊ꯭ꯔꯤ ꯊꯔꯤ ꯖꯦꯟꯕꯕ ꯃꯅꯥꯕ꯭ꯔꯣ
ꯂꯟꯖꯦꯟꯄꯧ
ꯔꯖꯦꯟ ꯄꯥꯎ ꯑꯣꯟꯐꯥꯎꯗꯥꯏ ꯂꯟꯁꯤꯟ ꯃꯥꯏ
ꯍꯪꯗꯦꯗ ꯃꯥꯟꯅꯔꯝꯃꯣꯏ
ꯑꯣ ꯍꯧꯖꯤꯛ ꯍꯧꯖꯤꯛ ꯀꯥꯏ ꯂꯩꯒꯦ
ꯌꯨꯝ ꯂꯩꯌꯦ
ꯑꯣ ꯅꯣꯡꯃ ꯊꯦꯡꯅꯕ ꯌꯥꯏ ꯅꯍꯥꯛ
ꯊꯦꯡꯅꯁꯦ ꯊꯦꯡꯅꯁꯦ
ꯅꯠꯇ꯭ꯔꯥ
ꯃꯥꯟꯅꯦ ꯆꯨꯝꯃꯦ
ꯑꯗꯨꯝ ꯊꯦꯡꯅꯕ ꯌꯥꯏ ꯍꯥꯏꯅꯤꯅ ꯍꯥꯏꯕꯗꯤ ꯐ꯭ꯔꯦꯟ ꯁꯥꯔꯀꯜ ꯑꯗꯨꯝ ꯁꯦꯝꯃꯁꯨ
ꯎꯝ
ꯑꯃꯅꯦꯕ ꯍꯥꯏꯗꯤ ꯅꯣꯡꯃ ꯀꯩꯅꯣꯗ ꯂꯝꯕꯤꯗ ꯌꯥꯗꯕ ꯒꯥꯔꯤ ꯌꯥꯗꯕ ꯈꯣꯠꯄ ꯂꯩꯔꯗꯤ ꯑꯗꯨꯝ ꯍꯁꯦ ꯊꯞꯄꯤ ꯌꯥꯏꯗꯅ
ꯎꯥ ꯎꯥ
ꯑꯕ ꯌꯨꯝꯗꯕꯗꯤ ꯑꯗꯨꯝ ꯅꯨꯡꯉꯥꯏꯗꯅ
ꯎꯝ
ꯎꯝ ꯀꯩ ꯃꯊꯌꯥ ꯇꯧꯔꯦ
ꯉꯁꯤꯗꯤ ꯌꯦꯟ ꯊꯣꯡꯕ
ꯑꯣ ꯌꯦꯟ ꯐꯥꯎ ꯍꯥꯎꯇ꯭ꯔꯗꯤ ꯎꯄꯥꯏ ꯂꯩꯇꯦꯍꯦ
ꯌꯦꯟ ꯐꯥꯎ ꯍꯥꯎꯇꯦꯗ
ꯣꯣꯏꯂꯔ ꯑꯣꯏꯔꯝꯅꯤꯗ
ꯕꯣꯏꯂꯔꯅꯦ ꯃꯈꯣꯡ ꯃꯈꯣꯡ ꯃꯔꯤ ꯄꯥꯟꯕ ꯑꯗꯣ ꯌꯧꯗꯦꯗ ꯑꯝꯇ
ꯎꯝ ꯑꯩꯗꯤ ꯉꯁꯤ ꯍꯨꯏ ꯁꯥꯗꯣ ꯍꯨꯏꯗꯣ ꯍꯣꯏ ꯆꯦ ꯌꯥꯎꯕꯅꯦꯕ ꯍꯋꯥꯏ ꯍꯋꯥꯏ ꯇꯣꯡꯉꯥꯜꯂꯦ ꯍꯨꯏ ꯍꯨꯏ ꯀꯥꯡꯉꯥꯎ ꯑꯣꯏꯅ ꯇꯧꯋꯦꯕ
ꯀꯥꯡꯪꯍꯣ
ꯀꯅꯥꯎ ꯀꯅꯥꯧ
ꯎꯝ ꯔꯪꯈꯣꯡ ꯄꯥꯔ ꯀꯌꯥꯅꯣ ꯅꯪꯁꯦ
ꯁꯨꯏꯗꯅꯦ
ꯑꯩꯒꯤ ꯏꯃꯥꯟꯅꯕꯤ ꯂꯩꯌꯦ ꯑꯗꯨꯗ
ꯀ
ꯁꯤꯜꯂꯣ
ꯑꯍ
ꯆꯖꯥꯔꯣꯡ
ꯎꯝ ꯎꯝ ꯈꯪꯉꯦ ꯈꯪꯉꯦ
ꯎꯝ ꯑꯩ ꯂꯥꯛꯑꯝꯃꯦ ꯅꯍꯥꯟ ꯑꯩ ꯁꯀꯨꯜ ꯀꯥꯔꯤ ꯆꯥꯟꯗꯔꯪꯈꯨꯝꯗ ꯃꯣꯏꯗ ꯅꯨꯃꯤꯠ ꯑꯃ ꯂꯦꯛꯑꯒ ꯂꯩꯔꯝꯃꯦ
ꯑꯣ ꯈꯪꯂꯝꯕꯁꯨ ꯌꯥꯏꯀꯣ ꯑꯗꯨꯗꯤ
ꯎꯝ ꯅꯣꯏꯒꯤ ꯈꯨꯟꯗ ꯌꯥꯝ ꯐꯖꯕꯅꯤꯅꯦ ꯄꯨꯈ꯭ꯔꯤ ꯑꯗꯨꯃꯥꯏꯅ ꯇꯦꯛ ꯑꯃ ꯇꯥꯔꯒ ꯑꯁ ꯚꯤꯌꯨꯒ ꯐꯖꯗꯣ
ꯃꯃꯃꯨ ꯀꯔ ꯁꯤ ꯂꯩꯗ ꯎ ꯍꯟꯗꯛ ꯀꯩꯅꯣ ꯑꯩꯈꯣꯏ ꯈꯨꯟꯗ ꯑꯣꯖꯥ ꯑꯣꯏꯅ ꯇꯧꯋꯤꯅꯦ
ꯎꯝ ꯄꯥꯎꯁꯨ ꯑꯗꯨꯝ ꯐ ꯐꯥꯎꯅꯥꯏꯗ ꯎꯝ
ꯑꯣ ꯈꯪꯂꯝꯕ ꯌꯥꯏ ꯑꯩ ꯂꯩꯔꯤꯀꯥꯟꯗ ꯂꯥꯛꯑꯗꯤꯀꯣ ꯑꯝꯕꯅꯤ ꯅꯃ ꯅꯃꯀ ꯑꯣꯔ
ꯀꯔꯛꯀꯦ ꯀꯣꯏꯔꯛꯦ ꯀꯩ ꯀꯩ ꯇꯧꯔꯤꯒꯦ ꯅꯣꯏꯗꯗꯤ ꯀꯩ ꯀꯩꯅꯣ ꯇꯧꯁꯟꯗ ꯠꯇ꯭ꯔꯣ ꯋꯥꯔꯒ ꯑꯝꯇ ꯂꯩꯇ꯭ꯔꯣ
ꯀꯥꯏꯔꯤꯕꯕ ꯍꯥꯥꯔꯅꯣꯗ
ꯆꯤꯡꯅꯤꯅ ꯀꯩꯝ ꯇꯧꯗ꯭ꯔꯣ ꯂꯥꯃꯟꯕꯒꯤ ꯃꯣꯏꯗꯣ ꯂꯥꯛꯄ ꯉꯝꯃꯔꯣꯏꯅꯦ
ꯎꯝ ꯑꯩꯏ ꯑꯗꯨꯗꯤ ꯑꯗꯨꯒꯨꯝꯕ ꯂꯩꯇꯦꯔ ꯁꯥꯟꯇꯤ ꯑꯣꯏꯅ
ꯃꯥꯅꯦ ꯅꯨꯡꯉꯥꯏꯔꯦ ꯑꯗꯨꯅ ꯈ꯭ꯋꯥꯏ ꯕꯦꯁꯅꯦ
ꯎꯝ
ꯇꯤꯚꯤꯗ ꯌꯦꯡꯗꯣꯏꯔꯣ ꯅꯠꯇꯒ ꯐꯣꯟꯗ ꯌꯦꯡꯗꯣꯏꯔꯣ ꯀꯞꯇꯣꯕꯨ ꯄꯣ ꯇꯣ
ꯇꯤꯚꯤꯗ ꯇꯤꯚꯤꯗ ꯑꯣꯏꯅ ꯑꯣꯏꯅ ꯌꯦꯡꯅꯤꯗ ꯐꯣꯟꯗꯗꯤ ꯑꯁ ꯅꯨꯡꯉꯥꯏꯇꯦꯕ
ꯑꯥ ꯑꯗꯨꯅꯦ ꯇꯤꯚꯤꯗ ꯌꯦꯡꯕꯗ ꯅꯨꯡꯉꯥꯏ ꯑꯩꯁꯨ ꯌꯦꯡꯅꯤꯡꯉꯦꯕ ꯌꯥꯝꯅ ꯇꯤꯚꯤꯗ ꯃꯤ ꯂꯣꯏ ꯐꯝꯃꯤꯟꯅꯔꯒ ꯀꯣ
ꯑꯥ
ꯑꯗꯨ ꯁꯞꯄꯣꯔꯠ ꯇꯧꯕꯗꯣ ꯀꯥꯡꯒꯥꯏ ꯑꯃꯅ ꯑꯃꯗ ꯁꯞꯄꯣꯔꯠ ꯇꯧꯔꯅꯤ ꯁꯪꯒꯥꯏ ꯑꯃꯅ ꯁꯞꯄꯣꯔꯠ ꯇꯧꯔꯅꯤ ꯑꯃꯗ ꯍꯧꯖꯤꯛ ꯈꯨꯂꯨꯉꯥꯏ ꯃꯅꯤꯕꯜ ꯊꯥꯏꯅꯒꯤ ꯊꯥꯏꯅꯒꯤ ꯇꯥꯏꯠꯇ
ꯑ ꯊꯥꯏꯅꯤꯡꯉ ꯆꯁꯨ ꯍꯦꯟꯅ ꯅꯨꯡꯉꯥꯏꯕꯅꯤꯅꯦ ꯃꯅꯤꯄꯨꯔꯤꯁꯦ ꯃꯅꯤꯄꯨꯔꯤꯁꯦ ꯅꯪꯗꯤ ꯍꯦꯟ ꯐ꯭ꯂꯨꯟꯖꯣꯏꯔ
ꯑꯣꯏꯕ꯭ꯔꯣꯅꯦ
ꯐ꯭ꯂꯁꯤ ꯐꯅ ꯑꯣꯏꯌꯦ ꯃꯥꯥꯡꯗ ꯃꯥꯂꯦ
ꯈꯪꯗꯦꯗ ꯑꯩꯗꯤ ꯄꯉꯥꯡꯉꯥꯡ ꯃꯅꯦꯗ
ꯑꯦ ꯐ꯭ꯂꯦꯟꯁꯗꯤ ꯋꯥꯥꯏ ꯌꯥꯏ ꯑꯗꯨ ꯑꯗꯨꯝ ꯑꯥꯗ ꯆꯍꯤ ꯀꯌꯥ ꯃꯨꯛꯇꯗꯤ ꯂꯩꯔꯦ
ꯑꯥꯗ ꯍꯥꯏꯗꯤ ꯀꯝꯕ ꯑꯥꯗ
ꯑꯇ ꯒ ꯥ
ꯑꯣ ꯎ ꯆꯍꯤ ꯑꯅꯤ ꯂꯩꯔꯑꯦ ꯆꯍꯤ ꯑꯅꯤ ꯑꯍꯨꯝ ꯑꯍꯨꯝ ꯆꯍꯤ ꯑꯍꯨꯝ
ꯎꯝ ꯑꯗꯨ ꯌꯧꯔꯑꯅꯤꯅꯦ ꯑꯗꯨꯗꯤ ꯃꯤ ꯈꯔꯗꯤ ꯃꯤ ꯈꯔꯗꯤ ꯆꯍꯤ ꯃꯔꯤ ꯃꯉꯥ ꯂꯩꯔꯁꯨ ꯑꯗꯨꯝ ꯂꯣꯟꯁꯦ ꯐꯖꯅ ꯂꯣꯟꯕ ꯍꯩꯇꯦꯕ ꯍꯥꯏꯗꯤ ꯏꯟꯐ꯭ꯂꯨꯋꯟꯁ ꯑꯣꯏꯗꯦꯕꯀꯣ
ꯎꯝ
ꯒꯤ ꯈꯪꯗꯦꯗ ꯅꯣꯏ ꯅꯪꯗꯤ ꯀꯩ ꯀꯣꯂꯦꯖꯇ ꯇꯝꯒꯦ ꯑꯗꯨꯗꯤ ꯍꯟꯗꯛ
ꯖꯥꯗꯣ ꯅꯪꯅ ꯇꯧꯋꯦ ꯈꯣꯏꯗꯤ ꯂꯥꯏꯔꯕ ꯆꯥꯅ ꯎꯄꯥꯏ ꯂꯩꯇꯦ
ꯑꯦ ꯍꯦ ꯑꯗꯨꯅ ꯈ꯭ꯋꯥꯏ ꯐꯕꯅꯤ ꯏꯔꯥꯡ ꯅꯨꯡꯃꯥꯡ ꯌꯥꯝꯃꯟꯕꯗꯨꯗꯀꯣ
ꯎꯝ ꯑꯗꯨꯅꯦ
ꯑꯩ ꯏꯅꯥꯎ ꯅꯨꯄꯤꯒ ꯅꯣꯏ ꯃꯅꯥꯔꯝꯅꯦꯕ ꯑꯗꯨꯗꯤ
ꯅꯪ ꯆꯍꯤ ꯀꯌꯥ ꯁꯨꯔꯒꯦ
ꯀꯟꯒ ꯈꯥꯔ ꯍꯦꯟꯕ ꯈꯛꯇꯅꯤꯗ ꯌꯥꯝꯕ ꯅꯠꯇꯦꯗ
ꯀꯨꯟꯒ ꯀꯩꯕ
ꯍꯥꯏꯕꯨ ꯍꯥꯢꯅꯤꯡꯗꯦꯗ ꯀꯥꯏꯅ
ꯊꯥꯔꯇꯤ ꯁꯨꯔꯕꯣꯅꯦ ꯍꯥꯢꯁꯤꯕꯨ ꯄ
ꯊꯥꯔꯇꯤ ꯁꯨꯗ꯭ꯔꯤ ꯇ꯭ꯋꯦꯟꯇꯤ ꯐꯥꯏꯚ ꯇ꯭ꯋꯦꯟꯇꯤ ꯁꯤꯛꯁ ꯑꯗꯨꯇꯅꯤ
ꯏꯁ ꯑꯗꯨꯕꯨ ꯌꯥꯝ ꯑꯉꯥꯡ ꯑꯣꯏꯔꯤꯗ ꯀꯔꯤꯅꯣ ꯍꯦ
ꯃꯥꯅꯦ ꯌꯥꯝꯕ ꯅꯠꯇꯦꯕ
ꯊꯥꯔꯇꯤ ꯁꯨꯔꯗꯤ ꯑꯃꯅꯤ
ꯊꯥꯔꯇꯤ ꯌꯧꯔꯗꯤ ꯑꯍꯟꯅꯤ ꯀꯩꯅꯣ ꯑꯩꯈꯣꯢ ꯆꯤꯡꯗꯗꯤ ꯅꯠꯇ꯭ꯔꯣ
ꯎꯝ ꯊꯥꯔꯇꯤ ꯁꯨꯈ꯭ꯔꯗꯤ ꯑꯍꯟ ꯑꯣꯏ
ꯇ꯭ꯋꯦꯟꯇꯤ ꯐꯥꯏꯚ ꯇ꯭ꯋꯦꯟꯇꯤ ꯁꯤꯛꯁ ꯐꯥꯎ ꯅꯨꯡꯉꯥꯏꯅꯤ ꯢꯕꯥꯅꯤ ꯅꯥꯢ ꯍꯥꯢꯅꯕꯁꯦ ꯅ ꯍꯥꯏ ꯃꯥꯥꯟꯕꯨ ꯃꯥꯜꯂꯤ
ꯎꯝ ꯆ꯭ꯔꯁ ꯇꯤ ꯆꯠꯄ꯭ꯔꯣ ꯅꯪꯕꯨ
ꯎꯝ ꯉꯁꯤ ꯆꯠꯇꯦ ꯑꯩ ꯀꯩꯅꯣꯅꯤ ꯑꯁ ꯍꯥꯏꯕꯨ ꯍꯥꯏꯅꯤꯡꯗ꯭ꯔꯦꯗ ꯀꯩꯅꯣꯗ ꯅꯪꯒꯤ ꯅꯃꯥꯟꯅꯕꯤꯗ ꯍꯪꯉꯨ ꯑꯗꯨꯅ ꯈꯋꯥꯢ ꯕꯦꯁꯇꯤ ꯇꯥꯔꯅꯤ ꯍꯥꯏꯗꯤ ꯑꯁ ꯏꯁꯥꯗ ꯊꯥꯒꯠꯄ ꯍꯥꯏꯖꯤꯔꯥ ꯑꯗꯨꯒꯤ ꯇꯅꯦꯕ ꯑꯗꯨꯒꯤ ꯍꯥꯏꯅꯤꯡꯗ꯭ꯔꯦꯕ
ꯏꯁ ꯀꯦꯝ ꯀꯥꯏꯗꯦ ꯍꯥꯏꯌꯨꯍꯦ ꯀꯔꯤꯅꯣꯍꯦꯥꯏ ꯏꯀꯥꯏꯔꯨꯅꯨ ꯀꯔꯤ ꯀꯔꯤꯒꯤ ꯏꯀꯥꯏꯗꯣꯏꯅꯣ ꯑꯗ ꯑꯩ ꯀꯥꯏꯒꯅꯨ
ꯑꯩ ꯀꯥꯏꯕꯗꯤ ꯀꯥꯏꯗꯦꯦ ꯑꯗꯨꯕꯨ ꯅꯨꯡꯉꯥꯏꯇꯦꯕ ꯑꯗꯨꯒꯤ ꯉꯁꯤ ꯈꯛꯇ ꯅꯠꯇꯦꯗꯅ ꯍꯌꯦꯡ ꯍꯪꯆꯤꯠꯁꯨ ꯑꯗꯨꯝ ꯐꯣꯟ ꯑꯣꯏꯔꯝꯅꯤꯗꯅ
ꯎꯝ ꯀꯝ
ꯍ ꯅꯇ ꯐꯉꯗꯔꯤ ꯌꯥꯔ ꯑꯩ ꯅꯧ ꯃꯥꯗꯦꯕ
ꯑꯗꯨꯝ ꯐꯤ ꯑꯦꯝꯐ꯭ꯔꯦꯟ ꯑꯣꯏꯔ ꯂꯣꯏꯔꯦ ꯀꯩꯅꯣ
ꯃꯥꯣꯏꯅꯤ ꯆꯀꯥꯏꯗ ꯁꯤ ꯑ ꯅꯨꯃꯤ ꯀꯌꯥꯅꯤ ꯁꯨꯔꯨꯔꯦ ꯁꯤ ꯌꯥꯎꯁꯦꯅ ꯁꯤꯍꯥꯎꯁꯦ
ꯇꯨꯗꯦꯁ
ꯑꯣ ꯁꯤꯔ ꯑꯣꯏꯔꯅꯦ ꯑꯗꯨꯗꯤ
ꯑꯣꯏꯗꯦꯗ ꯉꯔꯥꯡ ꯉꯔꯥꯡ ꯉꯔꯥꯡ ꯅꯨꯡꯗꯥꯡ ꯈꯛꯇꯅꯤꯗ
ꯑꯩꯗꯤ ꯉꯁꯤ ꯑꯁꯤ ꯈꯛꯇꯅꯤ ꯑꯦ ꯁꯤ
ꯑꯗꯨꯗꯣ ꯎꯝ
ꯑꯥ ꯏꯁꯦꯟꯟ ꯏꯃꯥꯟꯕꯅꯤ
ꯑꯗꯨꯠꯇꯣ
ꯎꯝ
ꯅꯣꯏꯗꯤ ꯂꯧ ꯆꯠꯄꯗꯣ ꯅꯣꯏꯗꯤ ꯀꯃꯥꯏꯅ ꯇꯧꯔꯒꯦ
ꯇꯝ ꯄꯒꯂꯁꯨꯨ ꯌꯥ
ꯂꯥꯞꯄꯃꯅꯤꯗꯅ ꯅꯣꯏꯗꯤ ꯆꯤꯡꯗ ꯀꯥꯕꯅꯤꯅ
ꯑꯩꯁꯤ ꯀꯌꯥ ꯂꯥꯛꯑꯞꯇꯦꯗ ꯑꯩꯈꯣꯏꯒꯤꯗꯤ ꯍꯥꯏꯗꯤ ꯍꯣꯏ ꯂꯥꯛꯞꯄꯁꯨ ꯌꯥꯎꯋꯦ ꯑꯩꯈꯣꯏꯒꯤꯗꯤ ꯀꯩꯅꯣ ꯔꯣꯟ ꯈꯪꯉꯦꯗꯅ
ꯎꯝ
ꯜꯟ ꯌꯦꯟ ꯇꯒ ꯄꯨꯆ ꯄ꯭ꯔꯣꯒ꯭ꯔꯝ ꯂꯩꯗꯅ
ꯑꯥꯎ
ꯑꯗꯨ ꯃꯅꯥꯛꯇ ꯑꯩꯈꯣꯏ ꯏꯅꯥꯎ ꯇꯝꯄꯥꯛ ꯂꯧ ꯑꯃ ꯂꯩꯌꯦꯕ
ꯑꯗꯨ ꯑꯗꯨꯗꯤ ꯑꯁ ꯈꯨꯂꯥ ꯑꯃꯅꯤꯍ
ꯇꯣꯃꯥꯟꯅꯤ ꯍꯥꯇ ꯑꯃ ꯆꯠꯂꯗꯤ ꯄꯨꯡ ꯑꯅꯤꯃꯨꯛ ꯆꯪꯏ ꯑꯗꯨꯒ ꯎ ꯁꯤ ꯑꯅꯛꯄꯗ ꯂꯩ ꯑꯩꯈꯣꯏ ꯐꯥꯔꯝꯗ ꯍꯟꯗꯛꯇꯤ ꯑꯩꯈꯣꯏ ꯐꯥꯔꯝꯗ ꯆꯥꯛ ꯑꯣꯏꯅ ꯊꯥꯏꯌꯦꯕ ꯆꯦꯡꯥꯛ
ꯎꯝ
ꯑ
ꯆꯤꯡꯒꯤ ꯄꯣꯠ ꯆꯩꯅ ꯏꯍꯦꯟ ꯏ ꯍꯦꯜꯂꯤꯗ ꯍꯥꯎꯕ ꯆꯥꯕꯗꯁꯨ ꯆꯥꯕꯗꯁꯨ ꯑꯗꯨꯝ ꯕꯨꯛ ꯕꯨꯞ ꯂꯥꯎꯔꯒ ꯆꯥꯔꯦ ꯍꯥꯏꯗꯤ ꯇꯝꯗ ꯌꯣꯟꯕꯈꯩꯗꯨꯗꯤ ꯍꯥꯔ ꯀꯩꯀ ꯍꯥꯞꯆꯜꯂꯒ ꯃꯣꯏꯗꯤ ꯌꯣꯟꯕꯗꯣ ꯁꯥꯡꯅ ꯌꯣꯕ ꯌꯥꯅꯕ ꯀꯥꯏꯅ ꯍꯥꯠꯆꯤꯟꯕ ꯈꯣꯠꯄ ꯂꯩꯗꯅ
ꯃꯥꯅꯦ ꯀꯣꯝꯂꯥ ꯃꯇꯝꯗ ꯂꯥꯛꯑꯣ
ꯂꯥꯀꯦ ꯅꯣꯡꯃ ꯆꯥꯅꯤꯡ ꯌꯥꯝꯅ ꯗꯤꯁꯦꯝꯕꯔꯗ
ꯏꯁ ꯗꯤꯁꯦꯝꯕꯔꯗ ꯊꯦꯪꯏ꯫ ꯑꯣꯛꯇꯣꯕꯔ ꯅꯕꯦꯝꯕꯔ ꯑꯗꯨꯋꯥꯏ ꯑ
ꯗꯤꯁꯦꯝꯕꯔꯗꯨ ꯐꯪꯗ꯭ꯔꯣ ꯍꯥꯏꯖꯦ
ꯐꯪꯅꯤ ꯐꯪꯅꯤꯗ ꯑꯗꯨꯕꯨ ꯑꯗꯨ ꯃꯇꯝꯗꯗꯤ ꯌꯥꯝ ꯌꯥꯝ ꯀꯩꯅꯣꯅꯦꯕ ꯌꯥꯝ ꯊꯨꯝꯃꯦꯕ
ꯎꯝ
ꯃꯆꯥ ꯄꯤꯛꯇ꯭ꯔꯣ ꯄꯤꯛꯏꯁꯨꯀꯣ ꯑꯗꯨꯝ ꯊꯨꯝꯕꯅꯦꯕ ꯗꯤꯁꯦꯝꯕꯔꯗꯗꯤ ꯗꯤꯁꯦꯝꯕꯔ ꯖꯋꯥꯔꯤ ꯀꯩꯗꯨꯗꯤ ꯈꯔꯕꯨꯗꯤ ꯇꯥꯡꯉꯦꯕꯀꯣ
ꯎꯝ
ꯑꯗꯨꯕꯨ ꯊꯨꯝꯕ ꯆꯥꯡ ꯑꯦ ꯊꯨꯝꯕ ꯆꯥꯡꯁꯤꯗꯤ ꯍꯥꯏ ꯀꯥꯟꯗ
ꯎꯝ
ꯉꯁꯥꯏ ꯑꯁ ꯀꯣ ꯇꯧꯔꯛꯄꯗꯣ ꯈꯨꯟꯖꯦꯜ ꯁꯨꯇꯥ ꯇꯥꯗꯕꯀꯣ ꯑꯗꯨꯗꯤ
ꯂꯝꯕꯤ ꯄ꯭ꯂꯦꯒ꯭ꯔꯥꯎꯟꯗꯒ ꯅꯣꯏꯒꯤ ꯂꯝꯕꯤ ꯃꯅꯥꯛꯇꯣ ꯄ꯭ꯂꯦꯒ꯭ꯔꯥꯎꯟꯗꯨꯗ ꯑꯗꯨꯐꯥꯎ ꯀꯣꯝꯂꯥ ꯂꯩꯅꯦ ꯅꯣꯏꯒꯤꯗꯤ ꯌꯥꯝ ꯐꯩ
ꯑ ꯄ꯭ꯂꯦꯒ꯭ꯔꯥꯎꯟ ꯍꯥꯏꯗꯦ ꯍꯦꯛ ꯑ ꯀꯩꯅꯣ ꯑꯩꯈꯣꯏ ꯈꯨꯟꯍꯦꯛ ꯌꯎꯄꯒ ꯑꯦ ꯑ ꯄ꯭ꯂꯦꯒ꯭ꯔꯥꯎꯟ ꯑꯗꯨꯒ꯭ꯔꯥꯎ ꯃꯆꯥꯥꯅꯤ
ꯈꯪꯗꯦ
ꯑꯗꯨꯗꯤ ꯒꯔ꯭ꯤꯎꯟ ꯃꯆꯥꯅꯤ ꯀꯣ ꯈ ꯂꯩꯅꯦ ꯑꯀꯣ ꯈ ꯆ ꯊꯣꯛꯑꯗꯤ ꯉꯥꯡ ꯆꯥꯎꯕ ꯌꯥꯎꯅꯦꯕ
ꯃꯊ ꯇ ꯑ ꯃꯊꯛꯇꯒꯤ ꯆꯠꯂꯒ ꯃꯊꯛꯇꯒꯤ ꯌꯦꯡꯊꯕꯗꯣ ꯌꯥꯝ ꯐꯖꯩꯑꯕ ꯅꯣꯏꯒꯤ ꯈꯨꯟꯒꯤ ꯚ꯭ꯌꯨꯗꯣ
ꯆꯥꯁ ꯔꯝꯝꯕ ꯀꯔꯣꯝ
ꯆꯥꯔꯖ ꯂꯣꯝꯗꯒꯤ ꯑꯥ ꯃꯇꯥꯏ ꯂꯣꯝꯗ ꯀꯥꯈꯠꯂꯒ ꯆꯠꯄꯗꯣ ꯂꯦ ꯐ ꯂꯣꯝꯅ ꯆꯠꯂꯒ
ꯑꯣ ꯆꯍꯤꯌꯥ ꯑꯦ ꯆꯍꯤꯌꯥ ꯍꯒꯌꯥꯁꯨꯨꯑꯦ ꯑꯂꯥꯛꯄ
ꯑꯩꯅ ꯀ꯭ꯂꯥꯁ ꯇꯦꯟ ꯊꯥꯗ꯭ꯔꯤ ꯃꯃꯥꯡꯗ ꯂꯛ ꯑꯝ ꯃꯦ
ꯁꯉꯦ
ꯎꯝ
ꯆꯃꯦ ꯊ ꯍꯟꯗꯛꯇꯤ ꯑꯁ ꯁꯨꯝ ꯀꯩꯅꯣ ꯑꯩꯈꯣꯏꯒꯤ ꯈꯨꯟꯁꯨ ꯈꯔ ꯆꯥꯎꯊꯣꯛꯑꯦ ꯆꯥꯎꯊꯣꯛꯑꯦ ꯍꯥꯏꯔꯗꯤ ꯃꯦꯝꯔꯁꯇ ꯀꯩꯔꯥꯛ ꯀꯔꯥꯛ ꯍꯥꯏꯁꯤꯔꯥ ꯀꯔꯤ ꯃꯦꯝꯕꯔꯁ ꯍꯥꯏꯁꯤꯔꯥ
ꯃꯦꯝꯕꯔꯁꯅꯦ
ꯑ ꯌꯦꯝꯊꯣꯛꯑꯦꯕꯀꯣ ꯑꯟꯗꯒꯅ ꯚ꯭ꯌꯨꯁꯦ ꯈꯔ ꯐꯖꯕ ꯍꯦꯟꯗꯧ ꯃꯥꯜꯂꯦ ꯑꯩꯅ ꯈꯟꯕꯗ
ꯎꯝ
ꯃꯥ ꯀꯣꯔꯔꯣ
ꯑꯣꯀꯦ
ꯎꯝ ꯎꯝ ꯍ
ꯀꯩꯗꯧꯔꯒꯦ ꯅꯣꯏꯗꯨꯅ
ꯑꯩ ꯑꯩ ꯍꯣꯔꯦꯟ ꯑꯃꯨꯛ ꯍꯥꯏꯕꯤꯌꯦꯦ
ꯎꯝ ꯍ ꯅꯣꯛꯎ ꯅꯣꯛꯎ ꯅꯣꯛꯄꯁꯦ ꯍꯛꯆꯥꯡ ꯐꯕꯅꯤ ꯅꯣꯛꯎ
ꯆꯨꯄ ꯀꯥꯎ ꯋꯥ ꯀ ꯑꯣꯏꯔꯣꯏꯗꯕꯗꯤ ꯑ ꯅꯅꯒꯅꯣ
ꯎ
ꯑꯦꯁꯨ ꯣ ꯂꯒꯔꯝꯅꯦꯕ
ꯃꯦꯁꯤꯔꯣ ꯔꯣꯅꯥꯜꯗꯣꯔꯣ ꯅꯪꯕꯣ
ꯑꯩꯗꯤ ꯂꯣꯏꯔꯦꯗꯣ
ꯑꯩ ꯆꯔꯣ ꯅꯗꯣꯅꯤ ꯀꯔꯤꯅꯣ
ꯑꯝ ꯍꯥꯏꯗꯤ ꯏꯁ ꯃꯥꯅ ꯒꯦꯝꯁꯦ ꯄꯨꯕꯅꯦꯕ ꯃꯥꯒꯤ ꯀꯥꯎꯟꯇ꯭ꯔꯤ ꯒꯦꯝꯁꯦ ꯄꯨꯕꯅꯦꯕ ꯃꯥ ꯌꯥꯎꯗ꯭ꯔꯗꯤ ꯁꯦꯂꯦꯛꯁꯟ ꯐꯥꯎ ꯐꯪꯗꯧ ꯃꯥꯟꯗꯦꯕ ꯑꯩꯅ ꯈꯟꯕꯗ ꯍꯣ ꯎ ꯎꯝ ꯍꯣꯔꯦꯟ ꯑꯦ ꯍꯌꯦꯡ
ꯃꯥꯒꯤ ꯍꯣꯠꯅꯖꯕꯗꯣ ꯅꯨꯡꯁꯤꯕ ꯍꯥꯏ ꯇꯥꯔꯦ
ꯎꯝ ꯃꯥꯅꯦ ꯍꯥꯏꯗꯤ ꯃꯦꯁꯤꯗꯒꯤ ꯏꯁꯇꯦꯠ ꯑꯣꯏꯕꯅꯦꯕ ꯀꯣ
ꯎꯝ
ꯎ ꯃꯤ ꯁꯤꯗꯤ ꯒꯤꯐꯇꯦꯠ ꯑꯣꯏꯕꯅꯤ ꯑꯗꯨꯒ ꯔꯅꯥꯎꯗꯨꯅꯤ ꯃꯥꯒꯤ ꯔꯅꯥꯎꯗꯨꯗꯤ ꯃꯥꯒꯤ ꯍꯣꯅꯕ ꯃꯃꯜ ꯍꯥꯏꯒꯦꯔꯥ
ꯎꯝ ꯍꯣꯠꯅꯕꯗꯣ ꯀꯜꯂꯦꯕ
ꯎꯝ ꯑ ꯑ ꯂꯅꯨꯡꯅꯨꯡꯁꯤꯌꯥ ꯍꯌꯡ ꯃꯨꯛ ꯐꯥꯎꯅꯔꯁꯦ ꯀꯣ
ꯍꯣꯏ ꯃꯪ ꯐꯥꯔꯁꯦ
ꯍꯧꯅꯔꯁꯦ
ꯎꯝ ꯎꯝ ꯌꯥꯝ ꯅꯨꯡꯉꯥꯏꯔꯤꯀꯣ ꯎꯝ
ꯑ